ꯑ ꯇꯥꯏ
ꯑꯣ ꯀꯩꯗꯔꯥ ꯂꯩꯕ꯭ꯔꯥ
ꯑ ꯁ꯭ꯀꯨꯜ ꯍꯜꯂꯒꯂꯩꯌꯦ
ꯑꯣ ꯑꯣꯀꯦ ꯑꯩꯔꯣ
ꯑꯥꯎ
ꯑꯉꯥꯡ ꯂꯥꯏꯔꯤꯛ ꯇꯝꯍꯜꯂꯒ ꯂꯩ
ꯑꯥ
ꯏ ꯑꯎ ꯏ ꯏ ꯏ ꯑꯦꯟ ꯑꯣꯏꯒꯗꯕꯀꯣ ꯏꯂꯚꯦꯟ ꯏ ꯑꯦꯜ ꯏ ꯏꯔꯣ ꯁꯤꯗ
ꯀꯥꯏꯗ ꯂꯩꯕ꯭ꯔꯣ ꯅꯪꯗꯤ
ꯌꯨꯝꯗ ꯂꯩꯌꯦ
ꯑꯣ ꯑꯣꯖꯥ ꯑꯣꯏꯕ꯭ꯔꯥ
ꯀꯗꯥꯏꯗꯩ ꯑꯣꯖꯥꯅꯣꯗ
ꯂꯥꯏꯔꯤꯛ ꯇꯃ ꯂꯩꯌꯦ ꯍꯥꯏꯕꯒꯤ ꯑꯣꯖꯥ ꯑꯣꯏꯕ꯭ꯔꯥꯅ ꯍꯪꯉꯤꯅꯤ ꯀꯩꯅꯣ
ꯑꯗꯨꯁꯨ ꯍꯪꯕ ꯌꯥꯕ ꯋꯥꯔꯤꯅꯤ
ꯅꯪ ꯅꯪꯗꯤ ꯀꯔꯤ ꯍꯣꯠꯅꯔꯤꯒꯦ ꯀꯩꯅꯣ ꯇꯥꯕ꯭ꯔꯣ ꯀꯣꯂꯦꯖ ꯀꯥꯕ꯭ꯔꯣ
ꯑꯩ ꯑꯣꯖꯥ ꯑꯣꯏꯔꯤ
ꯑꯣ ꯑꯣꯖꯥ ꯑꯣꯏꯔꯤꯌꯦ
ꯎꯝ ꯑꯗꯨꯒꯤꯅꯦ ꯅꯪꯉꯣꯟꯗ ꯍꯪꯉꯤꯗꯣ ꯑꯩꯁꯨ
ꯑꯣ ꯑꯁ ꯑꯩꯗꯤ ꯋꯥꯏꯗ ꯑꯉꯥꯡꯁꯤꯡ ꯂꯧꯕꯁꯦ
ꯑꯁ ꯑꯉꯥꯡꯁꯤꯡꯒ ꯑꯉꯥꯡꯁꯤꯡꯗꯨꯕꯨ ꯂꯛꯕꯁꯨ ꯌꯥꯝ ꯋꯥꯏ ꯂꯧ ꯁꯨꯕꯗꯒꯤ ꯍꯦꯟꯅ ꯋꯥꯏ
ꯃꯥꯅꯦ ꯃꯥꯅꯤ ꯂꯧ ꯁꯨꯕ ꯑꯣꯏꯅ ꯆꯠꯂꯨꯁꯤꯔꯥ ꯑꯗꯨꯗꯤ
ꯈꯪꯗꯦ ꯑꯗꯨ ꯑꯣꯏꯅ ꯆꯠꯂꯁꯤꯔ ꯑꯗꯨꯅ ꯐꯔꯗ꯭ꯔꯥꯅ ꯈꯜꯅꯤ
ꯎꯝ ꯑꯗꯣ ꯌꯨꯝꯗ ꯂꯩꯕ꯭ꯔꯥ ꯕꯔꯥꯗ ꯂꯩꯕ꯭ꯔꯥ ꯀꯃꯥꯏꯅ ꯇꯧꯕ꯭ꯔꯥ
ꯕꯔꯥꯗ ꯂꯩꯅꯦ ꯌꯨꯝꯗ ꯂꯩꯇꯦ
ꯑꯣ ꯑꯣ ꯑꯆꯥ ꯑꯠꯆꯥ ꯌꯥꯝ ꯐꯩꯅꯦ ꯑꯗꯨꯗꯤꯀꯣ ꯍꯣꯠꯅꯕ ꯌꯥꯝ ꯀꯜꯂꯅꯤ ꯄꯩꯁꯥ ꯇꯥꯟꯕꯁꯨ ꯌꯥꯝ ꯀꯟꯕ ꯃꯥꯜꯂꯦ ꯑꯩ ꯋꯥꯈꯜꯗꯗꯤ ꯅꯪꯁꯨ
ꯄꯩꯁꯥ ꯇꯥꯜꯂꯁꯨ ꯄꯥꯏꯗ꯭ꯔꯦꯅꯦ ꯄꯩꯁꯥ
ꯑꯗꯨꯅꯦ ꯄꯩꯁꯥ ꯇꯥꯟꯕ ꯍꯥꯏꯔꯁꯨ
ꯇꯥꯜꯂ ꯇꯥꯜꯂ ꯂꯩ ꯂꯩꯔꯛꯇ꯭ꯔꯦꯅꯦ ꯍꯦꯟꯅ ꯍꯦꯟꯅ ꯂꯩꯇꯦ
ꯁꯤꯖꯤꯟꯅꯔꯤꯉ ꯃꯐꯝ ꯌꯥꯝ ꯂꯩꯕꯀꯣ
ꯎꯝ ꯇꯥꯟꯗꯕꯤ ꯑꯗꯨꯝ ꯐꯝꯂ ꯂꯩꯔꯁꯤꯔꯅ ꯈꯜꯂꯤꯅꯦ
ꯍꯣꯏ ꯑꯗꯨꯝ ꯐꯝꯃꯒꯅꯤꯣ ꯃꯁꯛ ꯐꯖꯕ ꯃꯤ ꯑꯃꯅ ꯃꯇꯦꯡ ꯄꯥꯡꯉꯛꯀꯅꯤ
ꯎꯝ ꯑꯗꯨ ꯉꯥꯏꯔꯁꯤꯔ ꯈꯪꯗꯦ
ꯃꯥꯅꯦ ꯃꯥꯅꯦ ꯉꯥꯕ ꯌꯥꯏ ꯑꯗꯨꯁꯨ ꯑꯗꯨꯕꯨꯀꯣ ꯌꯥꯝ ꯃꯤ ꯐꯕ ꯐꯠꯇꯕꯁꯨ ꯌꯥꯝ ꯂꯩꯕꯅꯦ
ꯎ ꯑꯥ ꯑꯗꯨ ꯉꯥꯏꯔ ꯂꯩ ꯑ ꯂꯩꯔꯤꯉꯩꯗ ꯆꯥꯅꯤꯡꯉꯥꯏ ꯊꯛꯅꯤꯡꯉꯥꯏ ꯂꯩꯗꯅ ꯑꯃꯨꯛ ꯖꯤꯕꯟ ꯍꯜꯅꯅꯤ
ꯎꯝ ꯑꯗꯣ ꯌꯦꯟꯖꯥꯡ ꯆꯥꯛ ꯌꯦꯟꯖꯥꯡꯗꯤ ꯄꯨꯡ ꯀꯌꯥꯗ ꯊꯣꯡꯒꯦ ꯍꯥꯏꯕꯅꯣ
ꯇꯞꯅ ꯊꯣꯡꯒꯅꯤꯗ ꯑꯩꯁꯨ ꯎꯝ ꯎꯝ ꯑꯉꯥꯡ ꯂꯥꯏꯔꯤꯛ ꯇꯝꯅꯤꯡꯉꯥꯏ ꯂꯩ ꯑꯗꯨꯕꯨ ꯉꯁꯤ ꯇꯝꯗ꯭ꯔꯕ ꯋꯥꯕꯒꯤ
ꯑꯣ ꯑꯉꯥꯡꯈꯩꯗ ꯂꯣꯏ ꯁꯨꯇꯤ ꯄꯤꯊꯣꯛꯈ꯭ꯔꯦ
ꯎꯝ ꯁꯨꯇꯤ ꯄꯤꯊꯣꯛꯈ꯭ꯔꯦ
ꯑꯣ ꯍꯗ ꯋꯥꯔꯤ ꯁꯋꯥꯕꯨꯁꯨ ꯋꯥꯔꯤ ꯁꯥꯕ ꯃꯤ ꯋꯥꯔꯤ ꯁꯥꯕ ꯍꯥꯏ ꯃꯤ ꯑꯇꯩ ꯑꯩꯈꯣꯏ ꯈꯃꯗꯤ ꯐꯝꯃꯒ ꯂꯩꯕꯁꯨ ꯄꯩꯁꯥ ꯇꯥꯥꯟꯕ ꯌꯥꯝ ꯂꯩꯕꯅꯤꯅ ꯄꯣꯊꯥꯗꯃꯤꯗꯀꯣ ꯃꯤꯅꯤꯠ ꯈꯨꯗꯤꯡ ꯁꯦꯀꯦꯟꯁ ꯈꯨꯗꯤꯡꯅ ꯑꯗꯨꯕꯨ ꯑꯩꯈꯣꯏꯗꯤ ꯑꯗꯨꯒꯨꯝꯕꯗꯣ ꯌꯥꯝ ꯍꯩꯇ꯭ꯔꯦꯅ ꯅꯠꯇ꯭ꯔꯥ
ꯍꯣꯏ ꯍꯩꯇ꯭ꯔꯦ
ꯋꯥ ꯉꯥꯡꯕꯁꯨ ꯍꯩꯇꯕ ꯃꯤ ꯑꯗꯨꯃꯥꯏꯅ ꯇꯦꯂꯦꯟꯁꯨ ꯂꯩꯇꯕ
ꯃꯤꯗꯤ ꯊꯕꯛ ꯋꯥꯅ ꯁꯨꯗ꯭ꯔꯁꯨ ꯆꯤꯟꯅ ꯑꯗꯨꯝ ꯄꯩꯁꯥ ꯂꯥꯛ ꯂꯥꯛ ꯇꯥꯂꯦꯕ
ꯃꯥꯅꯦ ꯃꯥꯅꯦ
ꯑꯩꯈꯣꯏꯗꯤ ꯑꯗꯨ ꯆꯤꯟꯅ ꯇꯥꯜꯂꯣ ꯍꯥꯏꯔꯁꯨ ꯍꯩꯔꯔꯣꯏꯅꯦ ꯑꯩꯈꯣꯏꯒꯤ
ꯃꯥꯅꯦ ꯃꯥꯅꯦ ꯑꯗꯣ ꯅꯪ ꯂꯩꯕꯗꯤ ꯃꯊꯟꯗ ꯂꯩꯕ꯭ꯔꯥ ꯃꯤ ꯀꯅꯥ ꯀꯅꯥ ꯂꯩꯕ꯭ꯔꯥ
ꯊꯅꯗ ꯅꯠꯇꯦ ꯅꯅꯥ ꯅꯨꯄꯤꯦ ꯃꯆꯥꯥꯑꯂ ꯂꯩ
ꯑꯣ ꯑꯆꯥ ꯑꯆꯥ ꯅꯪ ꯑꯣꯖꯥ ꯑꯣꯏ ꯍꯥꯏꯕꯗ ꯀ꯭ꯂꯥꯁ ꯀꯌꯥ ꯀꯌꯥ ꯐꯥꯎ ꯆꯪꯕ꯭ꯔꯥ
ꯎ ꯀꯩꯅꯣ ꯈꯛꯇꯅꯤꯗ ꯍꯥꯏ ꯁ꯭ꯀꯨꯜ ꯈꯛꯇꯅꯤ
ꯀ꯭ꯂꯥꯁ ꯇꯦꯟ ꯐꯥꯎꯣ
ꯑꯥꯎ
ꯌꯥꯝ ꯐꯩꯅꯦ ꯑꯩꯁꯨ ꯀ ꯑꯩꯁꯨ ꯇꯨꯏꯁꯟ ꯂꯧꯕ ꯂꯥꯛꯑꯁꯤꯔꯥ ꯈꯪꯗꯦꯅꯦ
ꯅꯪ ꯂꯧꯏꯤꯗꯨꯗꯤ ꯃꯤꯕꯨ
ꯃꯤꯕꯨ ꯂꯧꯕ ꯑꯩꯁꯨ ꯃꯤꯕꯨ ꯃꯤꯉꯣꯟꯗ ꯑꯃꯨꯛꯧꯕ ꯆꯠꯄ ꯌꯥꯏꯅ ꯑꯩꯒꯤ ꯗꯥꯎꯠ ꯂꯩꯕꯗꯣ
ꯑꯁ ꯑꯩꯗꯤ ꯅꯣꯏ ꯅꯣꯏꯕꯨꯗꯤ ꯇꯥꯛꯄ ꯍꯥꯏꯩꯔꯣꯏꯍꯦ
ꯑꯩꯈꯣꯏꯅ ꯍꯦꯟꯅ ꯇꯥꯛꯄꯗ ꯆꯪꯉꯅꯤꯅ ꯍꯥꯏꯕꯗꯤ ꯑꯉꯥꯡꯈꯗꯤ ꯍꯥꯏꯕ ꯏꯟꯗꯕꯅꯤꯅ ꯑꯩꯈꯣꯏꯗꯤ ꯅꯣꯏꯅ ꯑꯃꯨꯛꯇꯪ ꯍꯥꯏꯕꯗꯤ ꯏꯉ ꯅꯤꯁꯨ ꯇꯥꯄ ꯅꯨꯡꯉꯥꯏꯔꯅꯤ
ꯑꯁ ꯑꯗꯨꯗꯤ ꯅꯪꯁꯦ ꯂꯝꯍꯦꯟꯕ ꯍꯩꯇꯦ ꯍꯥꯏꯔꯤꯅꯦꯕ
ꯎꯝ
ꯃꯤꯒ ꯌꯥ ꯇꯥ ꯏꯔꯣ
ꯌꯦ ꯃꯥ ꯇꯥ
ꯎꯝ ꯑꯉꯥꯡꯁꯤꯡꯁꯨ ꯃꯅꯥ ꯌꯥꯝ ꯀꯟꯕ ꯌꯥꯎꯕꯅꯤꯀꯣ
ꯌꯥꯎ ꯍꯦ ꯃꯅꯥ ꯌꯥꯝ ꯀꯜꯂꯦ
ꯀꯩꯅꯣꯁꯤꯡꯗꯗꯤ ꯅꯨꯄꯥꯁꯤꯡꯗꯗꯤ ꯈꯔ ꯀꯤꯌꯦꯕ
ꯎꯝ
ꯅꯨꯄꯤꯁꯤꯡꯗꯗꯤ ꯊꯧꯁꯥꯗ꯭ꯔꯦ ꯀ꯭ꯂꯥꯁ ꯈꯔ ꯋꯥꯡꯈꯠꯂꯗꯤ ꯆꯩꯔꯁꯨ ꯐꯨꯔꯁꯨ ꯀꯩ ꯀꯩ ꯀꯥꯟꯗꯣꯏꯅꯣ ꯍꯥꯏꯅ ꯑꯗꯨꯝ ꯈꯜꯂ ꯂꯩꯌꯦꯕꯝꯗꯤ
ꯑꯁ ꯑꯩ ꯄꯨꯛꯇꯣ ꯈꯔ ꯁꯥꯅꯤꯉꯥꯏ ꯇꯧꯦꯅꯦ ꯉꯁꯥꯏ ꯄꯅꯤꯄꯨꯔꯤ ꯆꯥꯕꯤꯔꯤꯒꯦꯀꯣ ꯕꯖꯥꯔꯗ
ꯈꯔ ꯌꯥꯝ ꯆꯥꯕꯒꯤ ꯑꯣꯏꯔꯝꯅꯦ
ꯎꯝ ꯋꯥꯟ ꯋꯥꯟ ꯁꯚꯦꯟꯇꯤꯔ ꯀꯌꯥꯔꯥ ꯋꯥꯟ ꯇ꯭ꯋꯦꯟꯇꯤꯔ ꯊꯥꯔꯇꯤꯔ ꯇꯥꯕꯅꯦ
ꯂꯝꯝꯄꯥꯛꯇ ꯂꯩꯕ꯭ꯔꯣ
ꯍꯥ
ꯇꯝꯄꯥꯛꯇ ꯂꯩꯕ꯭ꯔꯥꯕ
ꯍꯣꯏ ꯇꯝꯄꯥꯛꯇ ꯂꯩꯑꯦ
ꯑꯣ ꯌꯝꯗꯔꯂ ꯏꯗꯤ
ꯌꯨꯝꯗ ꯏꯁꯥ ꯌꯨꯝꯅ
ꯑꯥ ꯆꯥꯛ ꯌꯨꯝꯗ ꯂꯩꯔꯒ ꯏꯁꯥꯒꯤ ꯌꯨꯝꯗ ꯂꯩꯔ ꯄꯩꯁꯥ ꯇꯥꯝꯕꯅꯤꯕꯥ ꯆꯠꯅꯤꯡꯉꯥꯏ ꯂꯩꯇꯥꯕꯒꯤ
ꯅꯪ ꯑꯃꯥ ꯑꯆꯨꯝ ꯆꯨꯝꯕ ꯈꯥꯇꯪ ꯉꯥꯡꯒꯅꯤ ꯑꯩ ꯀꯔꯤ ꯈꯨꯝꯅꯤꯡꯉꯥꯏꯅꯤ ꯈꯪꯗꯦ
ꯑꯈꯣꯏꯗꯤ ꯃꯤꯒꯤꯗ ꯂꯩꯔꯒ ꯄꯩꯁꯥ ꯇꯥꯟꯕꯅꯤꯅ ꯎꯄꯥꯏ ꯂꯩꯇꯦ
ꯍꯣ ꯑꯗꯣ ꯀꯅꯥꯅ ꯈꯪ ꯂꯥꯏꯕꯛꯇ ꯇꯝꯃꯝꯃꯗꯤ ꯏꯝꯐꯥꯒꯤ ꯅꯅꯤꯡꯉꯣꯜꯁꯨ ꯑꯣꯟꯈꯤꯕ ꯀꯅꯥ ꯈꯪ
ꯈꯪꯗ꯭ꯔꯦ ꯑꯗꯨꯕꯨꯗꯤ
ꯍꯣꯠꯅꯕꯥ ꯀꯜꯂꯣ
ꯏꯝꯐꯥꯜ ꯅꯤꯉꯣꯜ ꯑꯣꯟꯒꯗꯕꯁꯨ ꯇꯟꯈ꯭ꯔꯦꯅꯦ ꯃꯤꯒꯤ ꯏꯝꯐꯥꯜ ꯅꯤꯉꯣꯜ ꯈꯛꯇ ꯕꯨ ꯍꯥꯏꯕ ꯅꯠꯇꯕꯀꯣ
ꯍꯣꯏ
ꯃꯣꯏ ꯍꯣꯡꯈꯤꯕꯁꯤꯡꯗꯣ ꯎꯔꯒ ꯈꯔꯗꯤ ꯑꯗꯨꯝ ꯅꯨꯡꯉꯥꯏꯅ ꯂꯩ ꯑꯗꯨꯕꯨ ꯈꯔꯗꯤ ꯈꯔꯕꯨ ꯎꯔꯥꯗꯤ ꯑꯗꯨꯒꯨꯝꯕ ꯑꯗꯨꯒꯨꯝꯕꯗ ꯈꯣꯡ ꯊꯥꯡꯖꯟꯅꯤꯡꯗ꯭ꯔꯦꯕ
ꯀꯔꯤ ꯀꯔꯤ ꯂꯩꯒꯦꯅꯦ ꯍꯥꯏꯔꯛꯑꯣꯅꯦ ꯒ꯭ꯌꯥꯟ ꯇꯥꯅ ꯐꯖꯅ
ꯍꯥꯏꯕꯥꯗꯤ ꯑꯥ ꯃꯤ ꯃꯤ ꯍꯥꯏꯕꯗꯤ ꯐꯕꯁꯨ ꯂꯩ ꯐꯠꯇꯕꯁꯨ ꯂꯩ ꯗꯥꯅ ꯑꯗꯣ ꯐꯥꯕꯗ ꯂꯩꯔꯗꯤ ꯐꯥꯔꯦ ꯐꯠꯇꯕ ꯑꯗꯥ ꯌꯨꯝ ꯄꯥꯟꯕꯤꯔꯗꯤ ꯑꯗꯨꯝ ꯄꯨꯟꯁꯤꯒꯤ ꯋꯥꯒꯗꯕꯗꯣ
ꯎꯝ
ꯑꯗꯨꯒꯤ ꯑꯗꯨꯒꯤ ꯁꯔꯨꯛꯄꯨꯗꯤ ꯑꯩꯈꯣꯏ ꯑꯗꯨꯝ ꯑꯩꯈꯣꯏ ꯏꯊꯟꯗ ꯂꯩꯖꯕꯁꯤꯅ ꯑꯃꯨꯛ ꯐꯥꯏꯌꯦꯕ
ꯎꯝ ꯑꯗꯨꯁꯨ ꯌꯥꯝ ꯆꯨꯝꯕꯅꯦ ꯑꯗꯨꯕꯨ ꯌꯨꯝ ꯄꯥꯟꯗꯥ ꯌꯨꯝ ꯄꯥꯟꯗꯕꯤꯗ ꯂꯩꯕ ꯍꯥꯏꯕꯗꯣ ꯑꯗꯨꯁꯨ ꯋꯥꯗꯤ ꯋꯥꯕꯅꯤꯀꯣ
ꯋꯥ ꯑꯃꯗꯁꯨ ꯑꯃꯗꯁꯨ ꯋꯥꯕꯗꯤ ꯑꯗꯨꯝ ꯂꯩꯌꯦꯗꯥ ꯑꯗꯨ ꯂꯥꯜꯂꯒ ꯆꯠꯀꯦ ꯍꯥꯏ ꯌꯥꯗ꯭ꯔꯦꯕ ꯃꯤꯑꯣꯏꯕꯒꯤ ꯄꯨꯟꯁꯤ ꯍꯥꯏꯁꯦ
ꯑꯗꯣ ꯋꯥꯔꯤꯕꯨꯗꯤ ꯌꯥꯝ ꯅꯨꯡꯉꯥꯏꯔꯦ ꯆꯥꯛ ꯌꯦꯟꯁꯥꯡꯗꯤ ꯄꯨꯡ ꯀꯌꯥꯗ ꯊꯣꯡꯉꯦ ꯍꯥꯏꯕꯅꯣ
ꯈꯪꯗꯦ ꯍꯣꯔꯦꯟ ꯃꯝꯃꯛꯄꯗ ꯃꯝꯁꯤꯜꯂꯛꯄꯗ ꯊꯣꯡꯒꯅꯤ
ꯑꯗꯨꯗꯤ ꯉꯁꯤꯗꯤ ꯏꯕꯥꯅꯤ ꯑꯃꯨꯛ ꯋꯥꯔꯤ ꯁꯥꯟꯅꯕ ꯐꯪꯉꯕꯅꯤꯅ ꯍꯔꯥꯎꯕ ꯐꯣꯡꯗꯣꯛꯄ ꯑꯣꯏꯅ ꯏꯖꯥꯡ ꯑꯍꯥꯎꯕ ꯊꯣꯡꯁꯤꯔꯥ
ꯌꯥꯏ ꯑꯗꯨꯁꯨ
ꯌꯥꯝ ꯑꯍꯥꯎꯕ ꯑꯣꯏꯗ꯭ꯔꯁꯨ ꯑꯗꯨꯝ ꯃꯈꯣꯡ ꯌꯥꯎꯗꯕꯤꯗ ꯑꯗꯨꯝ ꯃꯁꯥꯅ ꯆꯠꯄꯗꯣ ꯑꯗꯨꯝ ꯉꯥ ꯀꯧꯇꯥ ꯑꯣꯏꯔꯁꯨ ꯑꯗꯨꯝ ꯌꯥꯏꯗꯥ
ꯌꯥꯏꯌꯦ
ꯑꯗꯨ ꯅꯠꯇ꯭ꯔꯁꯨ ꯍꯥꯏꯔꯣ ꯍꯥꯏꯔꯣ
ꯃꯈꯣꯡ ꯑꯅꯤꯔꯥ ꯃꯔꯤꯔꯥ ꯑꯗꯨꯝ ꯊꯣꯡꯉꯒꯥ ꯆꯥꯔ ꯂꯣꯏꯔꯦ ꯑꯗꯨꯕꯨ
ꯃꯈꯣꯡ ꯍꯥꯏꯔꯗꯤ ꯌꯥꯝ ꯂꯩꯅꯦ ꯀꯥꯡꯁꯨ ꯃꯈꯣꯡ ꯂꯩꯌꯦ
ꯀꯥꯡ ꯀꯥꯡꯗꯣ ꯃꯈꯣꯡ ꯀꯌꯥꯅꯣ ꯀꯥꯡꯗꯣ ꯀꯥꯡꯍꯧ ꯇꯧꯔ ꯆꯥꯁꯤꯔ ꯈꯪꯗꯦ ꯑꯗꯨꯗꯤ
ꯎꯝ ꯉꯥꯅꯤ ꯉꯥꯅꯤ ꯃꯁꯥ ꯃꯔꯤꯟꯁꯨ ꯂꯧꯊꯣꯛꯇꯕꯤꯗ ꯑꯗꯨꯝ ꯗꯤꯞ ꯐ꯭ꯔꯥꯏꯀꯣ
ꯍꯣꯏ
ꯌꯥꯏ
ꯊꯥꯛꯅꯕ ꯈꯔꯗꯤ ꯌꯥꯝ ꯊꯥꯛꯇ꯭ꯔꯗꯤ ꯌꯥꯔꯣꯏꯗꯣꯏꯃ
ꯎꯝ
ꯂꯣꯟꯁꯤꯁꯨ ꯂꯣꯏ ꯀꯥꯎꯈ꯭ꯔꯦꯅꯦ ꯉꯥꯡꯕ
ꯃꯥꯅꯦ ꯃꯥꯅꯦ ꯌꯥꯝ ꯇꯣꯏꯅ ꯉꯥꯡꯃꯟꯗꯕꯒꯤꯅꯦ
ꯎꯝ ꯆꯍꯤ ꯃꯔꯤ ꯃꯉꯥ ꯁꯨꯔꯛꯑꯕꯅꯤꯅ
ꯑꯩꯗꯣ ꯄꯅꯤꯄꯨꯔꯤ ꯆꯥꯕ ꯂꯣꯏꯔꯒ ꯑꯃꯨꯛ ꯌꯦꯔꯨꯝ ꯆꯥꯕꯀꯣ
ꯎꯝ
ꯌꯦꯔꯨꯝꯗ ꯍꯥꯟꯅ ꯈꯔ ꯆꯥꯕꯤꯔꯗꯤ ꯐꯒꯗꯕ ꯄꯨꯛ ꯅꯥꯗꯅꯤ ꯍꯥꯏꯅ
ꯃꯤ ꯃꯔꯣꯛ ꯌꯥꯝ ꯊꯥꯛꯑꯒ ꯁꯦꯝꯕꯗꯣ ꯅꯪꯅ
ꯑꯩꯅ ꯍꯥꯏꯕꯗ ꯃꯣꯔꯣꯛ ꯌꯥꯝ ꯍꯥꯞꯆꯤꯜꯂꯣ ꯍꯥꯏꯅꯀꯣ ꯕꯌꯥꯥꯗ ꯑꯩꯅ ꯚꯌꯥ ꯑꯩꯒꯤ ꯁꯛꯁꯦ ꯌꯦꯡꯉꯣ
ꯎ
ꯑꯗ ꯆꯥꯒꯟꯕ ꯃꯤ ꯃꯥꯟꯕ꯭ꯔꯥ ꯆꯥꯒꯟꯗꯕ ꯃꯤ ꯃꯥꯟꯕ꯭ꯔꯥ ꯍꯥꯏꯅ ꯑꯣ ꯈꯪꯉꯦ ꯕꯌꯥ ꯍꯥꯏꯅ ꯃꯥꯅ ꯑꯗꯨꯝ ꯇꯧꯈ꯭ꯔꯕꯅꯤꯅ ꯊꯣꯛꯄ ꯇꯧꯈ꯭ꯔꯕꯀꯣ
ꯑꯗꯨꯗꯤ ꯅꯥꯕ ꯇꯥꯕꯅꯦ ꯀꯩꯅꯣ
ꯃꯥꯅꯦ ꯑꯗꯨ ꯂꯣꯏꯔꯒ ꯑꯃꯨꯛ ꯌꯦꯔꯨꯝꯕꯨꯗꯤ ꯑꯗꯨꯝ ꯆꯥꯔꯒ ꯈꯔꯕꯨꯗꯤ ꯐꯔꯛꯄ ꯃ ꯑꯃꯨꯛ ꯌꯨꯝ ꯌꯧꯔꯒ ꯑꯃꯨꯛ ꯁꯥꯔꯛꯄ
ꯅꯣꯡ ꯃꯪꯕ꯭ꯔꯥ ꯀꯃꯥꯏꯅ ꯇꯧꯒꯦ ꯍꯧꯖꯤꯛ
ꯅꯣꯡꯃꯪꯉꯦ ꯅꯣꯡꯃꯪꯉꯦ
ꯑꯣ ꯆꯨꯔꯛꯑꯗꯤ ꯐꯥꯗꯕ ꯁꯥꯕꯒꯤ ꯍꯣꯏ ꯃꯥꯡꯉꯦ ꯅꯣꯡ ꯆꯨꯔꯛꯑꯗꯤ ꯈꯔ ꯂꯩꯕ ꯅꯨꯡꯉꯥꯏꯌꯦ ꯎꯝ ꯊꯣꯛꯇ꯭ꯔꯁꯨ ꯁꯥꯏ ꯑꯗꯨꯕꯨ ꯈꯔ ꯅꯨꯡꯉꯥꯏꯔꯦ ꯉꯁꯤꯗꯤ ꯉꯔꯥꯡꯗꯤ ꯌꯥꯝ ꯁꯥꯏ
ꯎꯝ ꯑꯗꯨꯗꯤ ꯏꯕꯥꯅꯤꯁꯦ ꯕꯨꯛꯀꯤꯡ ꯇꯧꯔꯁꯤꯔꯥ ꯅꯪꯁꯨ ꯑꯩꯉꯣꯟꯗ ꯑꯩꯁꯨ ꯅꯪꯉꯣꯟꯗ ꯋꯥꯔꯤ ꯁꯥꯔꯛ ꯑꯣꯀꯦ ꯋꯥꯔꯤ ꯂꯤꯅꯤꯡꯉꯥꯏ ꯌꯥꯝ ꯂꯩꯩꯌꯦ
ꯁꯥꯔꯛꯑꯣ ꯑꯗꯨꯝ ꯀꯔꯤ ꯀꯔꯤ ꯋꯥꯔꯤ ꯂꯩꯕ꯭ꯔꯥ ꯁꯥꯔꯛꯑꯣ ꯍꯨꯍꯤ
ꯁꯔꯛꯀꯦ ꯁꯔꯛꯀꯦ ꯍꯣꯢ ꯋꯥꯔꯤꯁꯦꯁ ꯍꯥꯏꯗꯤ ꯁꯥꯐꯝ ꯂꯩꯇ꯭ꯔꯕꯒꯤꯀꯣ
ꯎꯝ ꯍꯦꯍꯦ
ꯑꯩ ꯁꯤꯝꯗꯨꯁꯨ ꯌꯥꯗꯕ ꯑꯗꯨꯒꯤ ꯏꯆꯦꯒꯤ ꯁꯤꯝ ꯄꯥꯏꯕꯅꯦꯕ ꯑꯩꯅꯣ
ꯑꯣ
ꯇꯨꯢꯅꯤꯗ ꯍꯣꯔꯦꯟ ꯆꯥꯛ ꯇꯞꯅ ꯆꯥꯒꯗꯧ ꯃꯥꯜꯂꯦ ꯑꯩ ꯌꯦꯔꯨꯝꯗꯣ ꯇꯔꯨꯛ ꯆꯥꯕꯤꯕꯒꯤ
ꯎꯝ ꯑꯗꯨ ꯑꯣꯏꯔꯗꯤ ꯀꯅꯥ ꯈꯪ ꯂꯥꯝꯁꯨ ꯂꯥꯝꯃꯛꯑꯔꯣꯏ
ꯑꯦ ꯍꯣꯔꯦꯟ ꯆꯥꯗꯕꯗꯤ ꯆꯥꯗ꯭ꯔꯗꯤ ꯇꯨꯝꯃꯗꯤ ꯌꯥꯔꯣꯏꯍꯦ
ꯑꯗꯨꯕꯨꯗꯤ ꯕꯣꯜ ꯂꯩꯕꯅꯤꯅ ꯑꯗꯨ ꯌꯦꯡ ꯔꯒ ꯉꯥꯏꯕ ꯑꯣꯏꯅ ꯆꯥꯕ ꯌꯥꯏꯗꯨꯅ
ꯃꯥꯅꯦ ꯃꯥꯅꯦ ꯅꯪ ꯑꯥꯏꯗꯤꯌꯥ ꯌꯥꯝ ꯂꯩꯌꯦꯅ ꯑꯣꯖꯥ ꯑꯣꯏꯕꯅꯤꯅ ꯌꯥꯏꯔꯦ ꯀꯣꯛ ꯈꯔ ꯂꯩꯕꯅꯤꯅꯀꯣ
ꯑꯁ ꯀꯣꯛ ꯀꯣꯛꯕꯨꯗꯤ ꯄꯥꯜꯂꯤ ꯍꯥꯏꯕꯩ ꯋꯥꯅꯤ ꯃꯅꯨꯡꯗ ꯀꯔꯤꯁꯨ ꯂꯩꯇꯦ